ꯇꯥꯕꯔꯣ ꯏꯆꯦ
ꯇꯥꯏꯌꯦ
ꯑꯣ ꯀꯔꯤꯕ ꯅꯪ ꯍꯧꯖꯤꯛ ꯍꯥꯏꯔꯝꯕꯗꯣ ꯍꯦꯂꯤꯀꯣꯞꯇꯔꯗꯒꯤ
ꯇꯦꯛꯇꯣ ꯅꯪ ꯑꯟꯁꯔ ꯆꯨꯝꯈ꯭ꯔꯦꯕꯀꯣ
ꯆꯨꯝꯕ꯭ꯔ ꯆꯨꯝꯃꯦꯅ
ꯆꯨꯨꯝꯃꯦ ꯍꯣꯏ
ꯑꯗꯨꯒꯨꯝꯕ ꯑꯟꯁꯔꯗꯤ ꯌꯥꯝ ꯂꯥꯏꯗ ꯅꯪꯁꯨ
ꯑꯦ
ꯂꯥꯏꯕꯗꯣ ꯑꯗꯨꯝ ꯈꯪꯗ ꯃꯤ ꯈꯔꯗꯤ ꯈꯪꯗꯕ ꯃꯀꯣꯛ ꯆꯥꯛꯑꯒ ꯀꯩꯅꯣ ꯇꯧꯕ ꯂꯩꯌꯦꯅꯦ ꯃꯤ ꯈꯔ ꯍꯥꯏꯗꯤ ꯈꯪꯕꯔ꯭
ꯈꯪꯗꯔꯦꯗ ꯃꯤ ꯑꯗꯨ ꯐꯧ ꯈꯪꯗ꯭ꯔꯗꯤ ꯑꯗꯨꯗꯤ ꯄꯪꯃꯜꯂꯦ
ꯑꯣꯖꯥ ꯅꯪ ꯃꯉꯥꯏꯔꯦꯅꯦ
ꯍꯩꯕꯅꯦ ꯑꯩꯈꯣꯏꯒꯤ ꯆꯤꯆꯦꯅꯦ ꯆꯤꯆꯦ
ꯐꯔꯦ ꯐꯔꯦ ꯑꯗꯣ ꯀꯩꯅꯣꯝ ꯍꯪꯕꯤꯒꯦꯅꯦ ꯑꯃꯨꯛ ꯀꯩꯅꯣ ꯉꯁꯥꯏꯒꯤ ꯎ ꯉꯁꯥꯏꯒꯤ ꯋꯥꯔꯤꯗꯣ ꯑꯃꯨꯛ ꯍꯥꯏꯕꯤꯔꯒꯦ ꯉꯁꯥꯏꯒꯤ ꯋꯥꯔꯤꯗꯣ ꯂꯣꯏꯁꯟꯗ꯭ꯔꯤꯕ ꯑꯩꯒꯤꯗꯣ ꯀꯩꯅꯣꯗꯣ ꯅꯣꯡꯁꯥꯒꯤꯗꯣ ꯅꯣꯡꯁꯥꯅ ꯀꯧꯕ ꯆꯠ ꯄꯁꯤꯗ ꯀꯩꯅꯣꯁꯦ ꯃꯣꯏ ꯃꯤꯇꯤꯡ ꯇꯧꯔꯤꯗꯣ ꯃꯤꯇꯤꯡ ꯇꯧꯅ ꯇꯧꯅ ꯀꯩꯅꯣ ꯇꯧꯕꯁꯦ ꯅꯨꯡꯊꯤꯜ ꯅꯨꯡꯗꯥꯡ ꯇꯥꯔ ꯐꯥꯎꯕ ꯂꯝꯍꯨꯏꯁꯦ ꯁꯨꯡ ꯂꯥꯛ ꯂꯥꯛꯇ꯭ꯔꯕ ꯅꯤꯡ ꯊꯧꯁꯦ ꯁꯥꯎꯔꯤꯕ ꯃꯊꯛꯇꯨꯗ ꯍꯦꯟꯅ ꯍꯦꯟꯅ ꯑꯃꯨꯛ ꯁꯥꯎꯖꯜꯂꯛꯑꯕ ꯍꯦꯟꯅ ꯍꯦꯟꯅ ꯁꯥꯎꯔꯦ ꯃꯣꯏꯅ ꯇꯧ ꯂꯝꯍꯨꯏꯗꯨꯁꯨ ꯀꯔꯤꯅꯣ ꯑꯩꯅ ꯃꯤꯇꯤꯡ ꯀꯧꯅꯕ ꯑꯦꯂꯤꯐꯦꯟꯗꯨ ꯀꯧꯔꯨꯁꯨ ꯁꯥꯃꯨꯗꯨ ꯀꯧꯔꯨ ꯆꯣꯅ ꯊꯥꯔꯒ ꯃꯥꯁꯨ ꯍꯧꯖꯤꯛ ꯐꯥꯎ ꯂꯥꯛꯇꯕ ꯃꯣꯏꯒꯤꯁꯦ ꯑꯩꯉꯣꯟꯗ ꯎꯁꯤꯠꯇꯕꯅꯦ ꯍꯥꯏꯅ ꯃꯌꯥꯝ ꯑꯍꯛꯄ ꯄꯤꯒꯗꯕꯅꯦ ꯍꯧꯖꯤꯛ ꯑꯩ ꯂꯣꯏ ꯑꯍꯥꯛꯄꯁꯦꯗ ꯑꯀꯟꯕ ꯄꯥꯅꯤꯁꯃꯦꯟ ꯄꯤꯒꯗꯕꯅꯤ ꯍꯥꯏꯅꯀꯣ ꯁꯥ ꯎꯆꯦꯛ ꯃꯩ ꯌꯥꯝꯁꯦ ꯂꯥꯛꯑꯕ ꯈꯪꯕ꯭ꯔꯥ ꯁꯥ ꯎꯆꯦꯛ ꯃꯌꯥꯝꯁꯦ ꯄꯥꯔ ꯀꯩꯅꯣ ꯂꯥꯛꯄꯁꯤꯗ ꯃꯣꯏꯅ ꯂꯥꯛ ꯂꯥꯛ ꯂꯥꯛ ꯂꯥꯛꯑꯒ ꯂꯝꯕꯤꯁꯤꯗ ꯂꯝꯍꯨꯏꯗꯣ ꯁꯤ ꯂꯩꯔꯝꯃꯦ
ꯑ
ꯀꯒꯤꯅꯣ ꯈꯪꯕ꯭ꯔꯥ
ꯈꯥꯣꯡꯒꯦꯒ ꯀꯩꯒꯤꯅꯣ
ꯁꯤꯤ ꯂꯩ ꯔꯃꯦꯌꯥ
ꯗꯨ ꯀꯥꯏꯒꯤꯅꯣ
ꯑꯗꯨ ꯀꯃꯥꯏꯅ ꯁꯤꯅꯣ ꯁꯤꯅꯤ ꯅꯪꯉꯣꯟꯗ ꯑꯟꯁꯔ ꯍꯥꯏꯅꯤꯡꯉꯤ
ꯎ ꯊꯤꯕ ꯐꯪꯗꯕꯒꯤ
ꯅꯠꯇꯦ ꯃꯥꯁꯦ ꯏ ꯊꯣꯛꯑ ꯏ ꯊꯣꯛꯑꯁꯨ ꯁꯤꯔꯝꯕ ꯍꯥꯏꯇꯥꯔꯦ
ꯑꯗꯨꯗꯤ ꯑꯁ ꯈꯪꯗꯦꯍꯦ ꯅꯪꯏꯤꯗꯨꯗꯤ ꯌꯥꯝ ꯂꯨꯏꯍꯦ
ꯂꯥꯏꯕ
ꯑꯗꯨ ꯑꯗꯨꯗꯤ ꯀꯅꯥꯅ ꯍꯥꯄꯤꯕ
ꯈꯪ ꯄ ꯈꯪꯗ꯭ꯔꯕꯣ ꯈꯜꯂꯨꯅꯦ ꯍꯦꯛꯇ ꯍꯥꯏꯖꯤꯜꯂꯦ ꯈꯪꯗ꯭ꯦꯒ
ꯏꯟꯕ ꯃꯇꯝꯁꯨ ꯂꯩꯗꯦꯅꯦ ꯅꯪ ꯁꯤꯁꯨ
ꯑꯗꯣ ꯍꯥꯏꯕꯤꯌꯨꯨꯔꯥ ꯀꯔꯤꯒꯤꯅꯣꯗ ꯉꯁꯥꯏ ꯍꯦꯂꯤꯀꯣꯞꯇꯔꯗꯒꯤ ꯆꯦꯛ ꯑꯃ ꯇꯥꯈꯤꯕꯗꯣ ꯑꯗꯨꯅ ꯃꯀꯣꯛꯅ ꯄꯥꯜꯂ ꯁꯤꯕ
ꯐꯅꯦꯗꯤ ꯌꯥꯗ
ꯑꯩ ꯍꯧ ꯑꯩ ꯋꯥꯔꯤ ꯅ ꯑꯩ ꯍꯧꯔꯛ ꯑꯩ ꯋꯥꯔꯤ ꯍꯧꯔꯝꯗꯥꯏꯗ ꯗ ꯑꯩ ꯋꯥꯔꯤꯗꯣ ꯂꯣꯏ ꯁꯝꯅꯩꯀꯣ ꯑꯩ ꯍꯥꯏꯈꯤꯕ ꯑꯩ ꯋꯥꯔꯤ ꯑꯩ ꯄꯈꯣꯡ ꯆꯠꯂꯝꯗꯥꯏꯗ ꯑꯩ ꯍꯥꯏꯕꯅꯦ
ꯎꯝ ꯑꯩ ꯇꯥ ꯍꯧꯗ꯭ꯔꯦ ꯑꯗꯨꯗꯤ ꯅꯪ
ꯑꯩ ꯑꯩ ꯑꯩ ꯍꯥꯏꯔꯦꯗꯅ ꯏꯆꯦ ꯄꯥꯎꯈꯨꯝ ꯑꯩ ꯋꯥꯔꯤ ꯂꯣꯏ ꯁꯝꯅꯕꯅꯤꯀꯣ ꯑꯩ ꯍꯥꯏꯔꯦꯁ ꯑ ꯍꯣꯏ ꯍꯣꯏ ꯍꯣꯏ ꯍꯥꯏꯔꯦ ꯑꯩꯁ
ꯑꯩ ꯐꯖꯅ ꯇꯥꯍꯧꯗ꯭ꯔꯥ ꯍꯣꯏ ꯍꯣꯏ ꯍꯥꯏꯈ꯭ꯔ ꯃꯥꯜꯂꯦ
ꯑꯗꯨꯗꯤ ꯑꯃ ꯍꯪꯉꯛꯎꯔꯥꯃꯣ
ꯁ ꯌꯥꯝꯝ ꯂꯨꯏꯅꯦꯍꯦ ꯍꯉꯣ ꯍꯉꯣ ꯍꯉꯣ
ꯅꯨꯄꯥ ꯑꯃꯁꯁꯦ ꯅꯨꯄꯥ ꯑꯃꯁꯦ ꯅꯥꯏꯟꯇꯤꯟ ꯁꯕꯦꯟꯇꯤ ꯋꯥꯟꯗ ꯄꯣꯛꯑꯒ ꯅꯥꯏꯟꯇꯤꯟ ꯁꯕꯦꯟꯇꯤ ꯋꯥꯟꯗ ꯁꯤ ꯌꯥꯏ ꯀꯩꯒꯤꯅꯣ ꯈꯪꯕ꯭ꯔꯥ
ꯍ ꯇꯕꯒꯦ
ꯅꯥꯏꯟꯇꯤꯟ ꯁꯚꯦꯟꯇꯤ ꯋꯥꯠꯅ ꯑꯩ ꯍꯥꯏꯔꯒꯦ ꯏꯇꯤꯟ ꯑꯩ ꯍꯥꯏꯔꯒꯦ ꯄꯣꯛꯅꯗꯦ ꯅꯥꯏꯟꯇꯤꯟ ꯁꯚꯦꯟꯇꯤ ꯋꯥꯟ ꯀꯣ ꯅꯥꯏꯟꯇꯤꯟ ꯁꯚꯦꯟꯇꯤ ꯋꯥꯟꯗ ꯄꯣꯛꯑꯒ ꯆꯍꯤ ꯀꯨꯟꯊ꯭ꯔꯥ ꯁꯨꯔꯀꯥꯟꯗ ꯅꯥꯏꯟꯇꯤꯟ ꯁꯚꯦꯟꯇꯤ ꯋꯥꯟ ꯃꯥ ꯁꯤ ꯍꯥꯏ ꯑꯗꯨꯒ ꯅꯥꯏꯟꯇꯤꯟ ꯁꯚꯦꯟꯇꯤ ꯋꯥꯟ ꯑꯣꯏꯔꯝꯃꯦ ꯍꯥꯏ ꯀꯔꯤꯅꯣ ꯐꯪꯕ
ꯐꯪꯗꯅꯦ
ꯅꯥꯏꯟꯇꯤꯟ ꯁꯚꯦꯟꯇꯤ ꯋꯥꯟꯗ ꯄꯣꯛꯦ ꯍꯥꯏ ꯑꯗꯨꯒ ꯃꯥꯁꯦ ꯃꯥ ꯁꯤꯕ ꯃꯇꯝꯁꯤꯗ ꯑ ꯁꯤꯕꯤꯁꯨꯟꯇꯤꯟ ꯁꯚꯦꯟꯇꯤ ꯋꯥꯟꯗ ꯁꯤ ꯌꯥꯏ ꯑꯗꯨꯒ ꯃꯥꯏ ꯆꯍꯤꯗꯤ ꯆꯍꯤ ꯀꯨꯟꯊ꯭ꯔꯥ ꯁꯨꯔꯤ ꯍꯥꯏꯏ ꯀꯅꯣ ꯈꯪꯕ꯭ꯔꯥ
ꯍ ꯌꯦꯩꯅꯣ ꯈꯪꯗ꯭ꯔꯦ
ꯄꯪꯉꯤꯗꯏꯁꯦ ꯅꯪꯁꯦ ꯑꯍꯟꯗꯤ ꯑꯍꯟꯗꯤ ꯌꯥꯝ ꯁꯥꯔꯒꯪꯅ ꯄꯪꯉꯤꯕ
ꯑꯩ ꯑꯍꯟꯠꯇꯦ ꯀꯔꯤ ꯇꯧꯔꯒꯦ
ꯑꯍꯟ ꯑꯍꯟ ꯁꯥꯔꯒ ꯑꯗꯨꯒ ꯄꯪꯅ ꯄꯪꯉꯦꯕ
ꯑꯩꯁꯁ ꯑꯁ ꯑꯩꯪꯉꯣꯟꯗ ꯄꯪꯉꯦ ꯍꯥꯏꯌꯦꯦ ꯌꯥꯝ ꯁꯥꯎꯅꯤꯡꯉꯦ
ꯍꯠ ꯅꯪ ꯀꯔꯤ ꯈꯪꯉ ꯇꯔꯒ
ꯑꯩꯉꯣꯟꯗ ꯄꯪꯉꯤ ꯍꯥꯏꯌꯦꯅꯦ
ꯑꯩ ꯍꯥꯏꯕꯤꯌꯨꯨꯔꯥ
ꯍꯥꯏꯌꯣ ꯍꯥꯏꯌꯣ
ꯃꯥꯅ ꯄꯣꯛꯄ ꯆꯍꯤꯁꯦ ꯅꯥꯏꯟꯇꯤꯟ ꯁꯚꯦꯟꯇꯤ ꯋꯥꯟꯗ ꯄꯣꯛꯄ ꯑꯗꯨꯒ ꯃꯥꯅ ꯆꯍꯤ ꯀꯨꯟꯊ꯭ꯔꯥ ꯁꯨꯔꯛ ꯀꯥꯟꯗ ꯃꯥꯁꯦ ꯔꯨꯝ ꯅꯝꯕꯔꯁꯦ ꯏꯇꯦꯟꯇꯤ ꯋꯥꯟꯗ ꯂꯩꯕ ꯑꯗꯨꯒꯤ ꯁꯤꯕ ꯋꯥꯦ
ꯎꯝ ꯎꯝ ꯅꯪ ꯑꯗꯨꯗꯤ ꯀꯩ ꯅꯃꯦꯃꯦꯗ
ꯏꯁꯩ ꯅꯝꯕ꯭ꯔꯣ ꯀꯔꯤꯅ ꯇꯧꯔꯁꯕ
ꯁꯩ ꯅꯝꯕ ꯋꯥꯔꯅꯤꯅ
ꯌꯥꯝꯅ ꯊꯤꯅ ꯂꯥꯏꯅ ꯂꯨꯍꯟꯕꯗꯣ ꯁꯥꯏ ꯍꯣꯏ ꯐꯦꯟ ꯊꯥ ꯐꯦꯟ ꯃꯈꯥꯗ ꯇꯨꯝꯃꯤꯅꯦ ꯑꯩ ꯍꯤꯞꯄꯤꯅꯦ ꯍꯥꯏꯕ ꯇꯨꯝꯃꯦ ꯍꯥꯏꯕ ꯌꯥꯗꯦ ꯍꯤꯞꯄꯤꯅꯦ ꯍꯥꯏꯕ
ꯎ
ꯑꯁ ꯑꯩꯒꯤ ꯔꯨꯝꯗꯤ ꯌꯥꯝ ꯁꯥꯔꯦꯀꯣ ꯑꯁ ꯀꯩꯅꯣ ꯀꯩꯅꯣ ꯌꯨꯝꯅꯤꯅꯕ
ꯆꯝꯕ ꯍꯥ
ꯑ ꯑꯗꯨꯒ ꯑꯃꯛ ꯍꯥꯎ
ꯑꯣ ꯑꯗꯨꯒ ꯌꯥꯅꯤ ꯑꯗꯨꯝ ꯈꯗꯥꯡꯁꯦ ꯑꯗꯨꯝ ꯊꯥꯗꯕ ꯌꯥꯏ
ꯅꯪ ꯊꯥꯗꯔꯛꯑꯣ ꯑꯩ ꯊꯥꯗꯕ ꯋꯥꯔꯦ
ꯏꯁꯁ ꯀꯩꯒꯤ ꯋꯥꯔꯤꯅꯣꯅꯦ ꯍ ꯑꯩꯁꯨ ꯊꯕꯛ ꯍꯜꯂꯛꯒꯅꯤ ꯁꯤ ꯆꯥꯛ ꯏꯅꯥ ꯌꯥꯝ ꯊꯣꯛ ꯀꯟꯅ ꯊꯣꯡꯉꯁꯦ ꯋꯥꯋꯥꯗꯕ꯭ꯔ ꯍꯥꯏꯗꯤ
ꯑꯣꯏꯔꯝꯒꯅꯦ ꯆꯥꯛ ꯂꯥꯛꯑꯝꯃꯦ ꯐꯥꯒꯤ ꯅꯠꯇꯦ ꯑꯩ ꯃꯣꯃꯣ ꯆꯥꯅꯤꯡꯉꯦ
ꯑꯩꯁꯨ ꯃꯣꯃꯣꯗꯤ ꯌꯨꯝꯗ ꯁꯦꯝꯕꯗ ꯑꯣꯏꯔ ꯆꯥꯅꯤꯡꯉꯤ
ꯑꯩꯗꯤ ꯗꯣꯂꯤ ꯃꯣꯃꯣꯗ ꯆꯥꯅꯤꯡꯉꯤ
ꯍꯥꯎ ꯇꯕꯅꯤꯅ
ꯑꯗꯨꯒ
ꯊꯥꯏꯗ ꯂ ꯈꯗ ꯂ ꯆꯥꯛꯕ ꯂꯑꯣ ꯍꯥꯥ ꯍꯥꯎꯗ ꯃꯣꯏꯗ ꯀꯩꯅꯣ ꯇꯧꯔꯦ ꯃꯣꯏ ꯃꯣꯃꯣꯗꯣ ꯍꯧꯖꯤꯛꯀꯥꯟꯗꯤ ꯀꯃꯥꯏꯅ ꯇꯧꯕ꯭ꯔꯥ ꯍꯥꯏꯔꯒ ꯃꯣꯏ ꯆꯤꯀꯟꯗꯣ
ꯑ
ꯑꯃꯃꯝ ꯈꯇꯪ ꯍꯥꯞꯄꯦꯕ ꯑꯗꯨ ꯀꯅꯥ ꯆꯥꯒꯤꯔꯣ
ꯍꯣꯏ ꯊꯥꯏꯅꯒꯗꯤ ꯃꯥꯟꯅꯗ꯭ꯔꯦ ꯑꯗꯣ ꯍꯣꯡꯅꯤ ꯍꯣꯡꯉꯦꯗꯤ ꯑꯗꯨ ꯀꯩꯅꯣ ꯃꯣꯏ ꯑꯁꯤ ꯅꯣꯏ ꯂꯩꯕ ꯃꯐꯝꯗꯣ
ꯑꯁ ꯍꯣꯡꯉꯕꯅꯦꯗ ꯅꯏ ꯍꯣꯡꯃꯟꯗꯅ ꯆꯥꯅꯤꯡꯗ꯭ꯔꯦ ꯐꯗꯤ ꯍꯣꯡꯃꯜꯂꯁꯨꯅꯦ ꯕꯤꯠ ꯂꯩꯇꯕꯅꯦ ꯑꯗꯨꯒꯤ ꯑꯩꯗꯤ ꯃꯣꯏꯁꯨ ꯆꯥꯅꯤꯡꯗ꯭ꯔꯦ
ꯀꯩꯗꯥꯔꯦ ꯑꯗꯣ ꯑꯃ ꯍꯟꯗꯛ ꯀꯟꯅ ꯕꯥꯥꯏꯔꯦꯜ ꯆꯠꯂꯤꯕ ꯀꯩꯅꯣ ꯑꯗꯨ ꯃꯃꯤꯡꯗꯨ ꯀꯔꯤꯔꯤꯕ ꯀꯥꯎꯔꯦ
ꯑ ꯀ ꯑꯁꯤ ꯃꯊꯛꯇ ꯂꯩꯕꯗꯣ ꯄꯨꯈ꯭ꯔꯤꯔ ꯄꯨꯈ꯭ꯔꯤ ꯅꯠꯇꯦ ꯚꯔ ꯁꯥꯏꯁꯇ ꯂꯩꯕꯗꯣ ꯏꯕꯨ ꯑꯣ
ꯃꯣꯃꯣꯒꯤ ꯄ꯭ꯂꯦꯇꯤꯡ ꯑꯗꯣ ꯑꯩꯁ ꯌꯥꯝ ꯊꯤꯅ ꯋꯥꯅꯦ
ꯑꯗꯨꯣ ꯍꯥꯎ
ꯇꯤꯝꯒꯤ ꯇꯣꯉꯥꯟꯕ ꯑꯗꯣ ꯃꯤ ꯌꯥꯝ ꯂꯩꯌꯦ ꯅ ꯅꯍꯥꯟ ꯆꯠꯂꯨ ꯀꯩꯅꯣ ꯂꯥꯁ
ꯑꯣ ꯅꯪ ꯆꯠꯂꯨꯕ꯭ꯔꯣ ꯍꯥꯏꯁꯦ
ꯆꯠꯂꯨꯏ ꯍꯣꯏ
ꯃꯣꯏ ꯅꯛꯄꯅꯤꯅ ꯆꯁꯨ ꯆꯔ ꯇꯔꯦꯅ
ꯆꯠꯂꯨꯏ ꯑꯗꯨꯕꯨ ꯐꯝꯕ ꯐꯪꯈꯤꯗꯦ
ꯑꯁ ꯁꯥꯏ ꯃꯤ ꯌꯥꯝ ꯆꯤꯟꯕꯒꯤꯦ
ꯍꯣꯏ ꯃꯤ ꯌꯥꯝ ꯐꯆꯤꯟꯕ ꯐꯝꯕ ꯐꯪꯉꯤꯗ ꯑꯗꯨꯗꯤ ꯑꯗꯨꯝ ꯍꯜꯂꯛꯑꯦ
ꯅꯪ ꯀꯩꯅ ꯅꯨꯃꯤꯠꯇ ꯆꯠꯄꯤꯅ ꯍꯥꯏꯁꯦ
ꯗꯦꯠ ꯐꯣꯔꯇꯤꯟ ꯔꯥ ꯊꯥꯔꯇꯤꯟ ꯂꯥꯛꯑꯏ ꯆꯠꯄꯗꯣ ꯀꯥꯎ ꯊꯥꯔꯇꯤ ꯐꯣꯔꯇꯤ ꯑꯗꯨ ꯆꯠꯇꯕꯤꯗ ꯍꯣꯏ ꯂꯥꯁ ꯃꯟ ꯍꯥꯏꯔꯦꯅ ꯑꯗꯨꯒ ꯑꯗꯨ ꯆꯥ ꯐꯪꯗꯕꯒꯦ
ꯅꯨꯡꯉꯥꯏꯇ꯭ꯔꯦꯅ
ꯍꯣꯏ ꯑꯣꯀꯦ ꯑꯣꯀꯦ ꯆꯤꯀꯟꯗ ꯑꯣꯏꯅ ꯆꯠꯂꯦ
ꯑꯣ ꯍꯥꯎꯕ꯭ꯔꯣ ꯑꯗꯨꯕꯣ
ꯑꯣꯀꯦ ꯆꯤꯛꯀꯟꯗ ꯕꯇꯔ ꯆꯤꯛꯀꯟꯅꯦ ꯕꯤꯔꯌꯥꯅꯤꯅꯦ ꯆ ꯆꯠꯂꯦ ꯌꯦ ꯅ ꯇꯕꯅꯦ ꯑꯦꯁꯥ ꯍꯥꯞ ꯆꯂ
ꯑꯣ
ꯑꯩꯈꯣꯏ ꯃꯤ ꯀꯌꯥꯅꯣ ꯆꯠꯄꯗꯣ ꯃꯤ ꯃꯔꯤ ꯑꯣꯏꯔ ꯃꯥꯜꯂꯦ ꯑꯍꯨꯝꯒ ꯃꯔꯤꯗ ꯆꯠꯄꯗꯣꯗ ꯅꯨꯃꯤꯠꯇꯣ
ꯏ ꯉꯈ ꯇꯣꯛꯀꯁꯦ
ꯐꯖꯅ ꯐꯨꯊꯔꯦ ꯑꯗꯨ ꯅꯨꯃꯤꯠꯇꯤ ꯑꯣꯦꯔ ꯑꯣꯈꯤꯕꯁꯤ ꯀꯟꯅ ꯑꯗꯣ ꯑꯩꯅ ꯊꯤ ꯁꯥꯎꯅꯤꯡꯕ ꯑꯃ ꯂꯩ ꯑꯗꯨ ꯅꯨꯃꯤꯠꯇꯣ ꯑꯩꯈꯣꯏ ꯑꯩ ꯊꯤꯛ ꯉꯥꯡꯉꯝꯕꯅꯦ ꯎꯀꯤꯔ ꯑꯩꯀꯣꯏ ꯆꯤꯛꯀꯟꯗ ꯃꯣꯏꯒꯤ ꯆꯠꯅꯤꯗꯣ ꯄꯨꯝꯕ ꯄꯤꯔꯛꯄ ꯍꯥꯏꯇꯥꯔꯦ ꯅꯝꯕꯗꯣ ꯅꯨꯡꯁꯥ ꯁꯥꯕꯅꯤꯅꯀꯣ ꯃꯣꯏꯅꯁꯨ ꯍꯥꯏꯕ ꯑꯩꯅ ꯍꯥꯏꯕꯒꯤꯀꯣ ꯁꯤ ꯊꯨꯅ ꯁꯤ ꯍꯣꯡꯕꯤꯌꯣ ꯈꯣꯠꯄꯤꯌꯣ ꯑꯩꯅ ꯍꯥꯏꯕ ꯑꯗꯣ ꯑꯁ ꯁꯥꯎ ꯌꯥꯗ꯭ꯔꯦ ꯈꯣꯠꯇ꯭ꯔꯦꯅꯣ ꯃꯣꯏꯅ ꯍꯥꯏꯔꯛꯑꯦꯕ
ꯑꯥ
ꯁꯥꯥꯎ ꯌꯥꯗ ꯈꯣꯠꯇ꯭ꯔꯦ ꯑꯁ ꯄꯣꯝꯅꯝ ꯅꯝꯕꯗꯣ ꯑꯩꯈꯣꯏꯗꯤ ꯈꯪꯍꯧꯗ꯭ꯔꯦ ꯈꯣꯠꯇ꯭ꯔꯦꯅ ꯑꯩꯅ ꯀꯝꯄ꯭ꯂꯦꯟ ꯇꯧꯕ ꯑꯗꯨꯏꯗꯤ ꯆꯠꯅꯤꯗꯨꯣ ꯄꯨꯝꯅꯝ ꯅꯝꯕ ꯑꯃ ꯄꯤꯔꯦ ꯑꯗꯨ ꯀꯃꯥꯏꯅ ꯆꯥꯗꯣꯏꯅꯣ ꯍꯥꯏꯕ ꯑꯗꯨꯒ ꯃꯣꯃꯣꯁꯨ ꯍꯥꯎꯋꯦ ꯃꯣꯏꯅ
ꯎꯝ ꯍꯥꯏꯗꯤ ꯏꯁꯥꯅ ꯁꯦꯝꯃꯒ ꯆꯥꯕꯗꯣ ꯆꯥꯅꯤꯡꯉꯦ
ꯍꯣꯏꯗ ꯑꯗꯨꯅꯗꯤ ꯍꯥꯎꯋꯦ ꯑꯗꯨꯅꯗꯤ ꯄꯦꯟꯕꯅꯦ ꯆꯠꯅꯤꯡꯕꯩ ꯃꯇꯝ ꯀꯩꯅꯣ ꯇꯧꯕ ꯌꯥꯔꯦꯅ ꯆꯠꯅꯤꯡꯕ ꯃꯁꯤꯡ ꯆꯥ ꯐꯪꯒꯅꯤ ꯆꯠꯅꯤꯗꯨꯁꯨ ꯑꯗꯨꯝ ꯑꯩꯈꯣꯏꯅ ꯑꯗꯨꯝ ꯁꯦꯝꯅꯤꯡꯉꯗꯤ ꯑꯗꯨꯝ ꯁꯦꯝꯕ ꯌꯥ
ꯎꯝ
ꯅꯪ ꯑꯗꯨ ꯍꯥꯏꯔꯁ ꯃꯣꯃꯣ ꯁꯦꯝꯒꯦꯗ ꯍꯌꯦꯡꯗꯤ ꯑꯁꯂꯥ ꯃꯥꯁ ꯃꯣꯃꯣ ꯁꯦꯝꯗꯠꯀꯦ ꯑꯅꯦ ꯀꯩ ꯊꯣꯡꯉꯤꯅꯣ ꯑꯣꯛꯁꯥ ꯊꯣꯡꯉꯤꯔꯣ ꯀꯨꯀꯔꯗ ꯀꯥꯝꯃꯤꯔꯣ ꯑꯣꯛꯁꯥ
ꯆꯥꯛꯁ
ꯇꯥ ꯆꯥꯠ꯭ꯔꯣ
ꯇꯥꯏ ꯍꯥ ꯆꯥꯛꯅꯤ ꯆꯥꯛ
ꯆꯥꯛꯁꯨ ꯑꯃꯨꯛ ꯊꯕꯛ ꯋꯥꯅ ꯍꯜꯂꯛꯑꯒ ꯆꯥꯛꯁꯨ ꯑꯃꯨꯛ ꯊꯣꯡꯕ ꯋꯥꯔꯦꯝꯅꯤꯗ ꯑꯩꯈꯣꯏ ꯆꯦꯠꯁꯦ
ꯌꯥꯝ ꯋꯥꯏꯑꯦ ꯀꯃꯥꯏꯅ ꯇꯧꯗꯣꯏꯅꯣ ꯑꯗꯣ ꯉꯁꯤꯗꯤ ꯏꯆꯦꯄ ꯊꯕꯛ ꯂꯣꯏꯅ ꯆꯠꯂꯦꯕꯀꯣ ꯑꯗꯨꯒꯤ ꯑꯩꯅ ꯍꯜꯂꯛꯑꯒ ꯊꯣꯡꯕ
ꯏꯆꯦꯒꯖ ꯅꯖꯕꯤ ꯃꯠꯇ ꯔꯣꯏ ꯔꯥꯁꯤ ꯂꯩꯀꯣ ꯅꯪꯁꯤ ꯁꯛ ꯍꯦꯟꯕꯤ ꯑꯩꯟꯅ ꯅꯪꯕꯨꯨ
ꯍꯠꯇ
ꯀꯌꯥꯗꯅꯅꯨꯡꯁꯤꯦ
ꯑꯔꯅꯥꯊ ꯆꯗ ꯃꯔꯔ ꯑꯦ
ꯑꯩꯅ ꯑꯗꯨ ꯁꯛꯀꯗꯕꯅꯦ
ꯎꯝ ꯆꯥꯎ ꯆꯣ ꯍ
ꯆꯂ ꯀꯅꯤ ꯏꯆꯦꯅ ꯐꯖꯕꯤ ꯑꯃ ꯊꯥꯒꯠꯂꯛꯑꯀꯥꯟꯗ
ꯌꯥꯝ ꯋꯥꯏꯕꯉꯣ ꯇ ꯌꯥꯝ ꯋꯥꯏ
ꯆꯠꯂꯣꯍ ꯁꯤꯔꯅꯦꯍꯦ ꯑꯩꯗꯤ ꯍꯥꯏꯔꯛꯀꯅꯤ ꯑꯩꯗꯤ ꯁꯠꯂꯛꯀꯅꯤ
ꯌꯥꯝ ꯀꯏꯦ ꯉꯁꯤ ꯕꯣꯜ ꯌꯦꯡ ꯀꯔꯤ ꯀꯅꯥ ꯀꯅꯥ ꯂꯩꯒꯦ
ꯉꯁꯤꯗꯤ ꯉꯟꯅ ꯂꯩꯕꯅꯦ ꯇꯨꯞ ꯊꯥꯔꯇ ꯇꯇꯤꯗ ꯑꯣꯏꯔ ꯃꯥꯜꯂꯦ ꯉꯁꯤꯗꯤ ꯇꯨ ꯊꯥꯔꯇꯤꯗ ꯏꯁꯄꯦꯟꯒ ꯑꯣꯁꯇ꯭ꯔꯤꯌꯥ ꯂꯩꯔꯦ ꯄꯟꯖꯕꯥꯜ
ꯅꯨꯡꯉꯥꯏꯦꯅꯦ ꯏꯁꯄꯦꯟ ꯔꯣ
ꯍꯣꯏ ꯑꯗꯨꯒ ꯄꯨꯡ ꯃꯔꯤ ꯃꯈꯥꯏꯗꯅ ꯁꯨꯋꯤ ꯂꯩꯔꯦ ꯁꯨꯏ
ꯌꯦꯡꯅꯤꯡꯉꯦ ꯑꯗꯣ ꯑꯁ ꯄꯨꯡ ꯃꯔꯤ ꯃꯈꯥꯏꯗꯁꯨꯦ ꯑꯩꯗꯤ ꯍꯧꯒꯠꯄꯗꯤ ꯉꯝꯅꯧ ꯃꯥꯜꯂꯦ
ꯑꯁ ꯃꯤ ꯈꯔ ꯂꯩꯅꯦ ꯑꯩꯅ ꯍꯥꯏꯊꯤꯕꯤꯕ ꯈꯪꯕ ꯑꯁ ꯃꯣꯏꯅ ꯁꯥꯎꯕꯗꯤ ꯑꯩꯅ ꯏ ꯀꯥꯟꯗ ꯒ꯭ꯔꯨꯞꯇ ꯁꯤꯏ ꯍꯥꯏꯁꯤꯟꯕꯅꯦꯕ ꯈꯪꯕ꯭ꯔꯥ
ꯎꯝ ꯁꯛ ꯇꯨꯒꯣ ꯅꯣꯏ ꯀꯔꯤꯕꯥ ꯔꯣꯅꯥꯜꯗꯣꯒ ꯀꯔꯤ ꯀꯔꯤꯅꯣ ꯁꯤ ꯐꯦꯟꯒ ꯆꯪꯉꯛꯑꯣꯒ ꯍꯥꯏꯕꯗꯨ
ꯈꯪꯗꯦ ꯈꯪꯗꯦ ꯈꯪꯗꯦ ꯑꯩꯈꯣꯏꯗꯤ ꯑꯩꯈꯣꯏꯗꯤ ꯈꯪꯗꯦ ꯃꯣꯏ ꯉꯝꯗꯦ ꯑꯩꯉꯣꯟꯗꯗꯤ ꯑꯩꯉꯣꯟꯗꯗꯤ ꯉꯝꯃꯣꯏꯌꯦ ꯑꯩꯅꯗꯤ ꯌꯥꯝ ꯇꯤꯛꯏ ꯉꯥꯡꯊꯔꯛꯀꯅꯤꯍ ꯑꯩꯉꯣꯟꯗꯗꯤ ꯎꯝ ꯈꯈꯤꯇꯥꯡꯅꯦ ꯂꯣꯌꯔ ꯑꯣꯏꯒꯗꯕ ꯈꯇꯥꯡꯅꯦ ꯄ꯭ꯔꯣꯐꯦꯁꯟ ꯑꯣꯟꯅꯔꯏꯁꯦ